ꯍ ꯍꯥꯎ
ꯇꯥꯔꯕꯣꯠꯆꯦ
ꯀꯔ
ꯑ ꯀꯗ꯭ꯔꯣꯃꯤꯅꯣ
ꯑꯉꯥꯡ ꯇꯨꯏꯁꯟ ꯇꯧꯔꯝꯃꯅꯤꯅ
ꯑꯣꯐ
ꯅꯪꯗꯤ
ꯑꯩ ꯀꯣꯂꯦꯖ ꯍꯜꯂꯛꯄ ꯀꯨꯏꯗ꯭ꯔꯤ ꯆꯥꯛ ꯇꯣꯛꯑꯒ ꯐꯃꯨꯡꯗ ꯂꯩ
ꯎꯝ
ꯑꯁ ꯉꯁꯤ ꯀꯩꯁꯨ ꯌꯥꯝ ꯀꯥꯏꯅ ꯅꯨꯡꯉꯥꯏꯕ ꯑꯣꯏꯗꯦꯗ ꯅꯨꯡꯉꯥꯏꯇꯕ ꯑꯣꯖꯥ ꯑꯃꯅꯤ ꯌꯥꯎ
ꯎꯝ ꯐꯔꯦ ꯐꯔꯦ ꯅꯨꯡꯉꯥꯏꯖꯁꯤꯅꯤ ꯅꯨꯡꯉꯥꯏ ꯅꯨꯡꯉꯥꯏ ꯆꯠꯂꯣ
ꯎꯝ ꯉꯁꯤꯗꯤ ꯋꯥꯏꯕꯣ ꯏꯁꯥꯒ ꯉ ꯌꯨꯝꯗ ꯆꯠꯄꯗꯗꯤ ꯀꯩꯁꯨ ꯇꯧꯗ꯭ꯔꯦ ꯑꯗꯨꯒ ꯑꯥ ꯌꯧꯔꯒ ꯍꯦꯛꯇ ꯏꯁꯥ ꯅꯨꯡꯉꯥꯏꯔꯛꯇ꯭ꯔꯕꯅꯦꯃꯦ
ꯑꯥ
ꯑꯁ ꯁꯤꯒꯦ ꯇꯧꯅꯤ ꯀꯩꯅꯣ ꯑꯩ ꯀꯣꯏ
ꯅꯁꯥ ꯅꯨꯡꯉꯥꯏꯇꯕꯗꯤ ꯀꯔꯤ
ꯏꯁꯥꯗꯣ ꯈꯪꯗꯦ ꯀꯣꯛꯀ ꯉꯥꯎꯔꯒ ꯑꯣꯅꯤꯡ ꯑꯣꯅꯤꯡ ꯇꯧꯔꯒ ꯍꯨꯃꯥꯡ ꯍꯥꯏ ꯍꯨꯃꯥꯡ ꯄꯄꯤ ꯀꯥꯡꯉꯒ ꯑ ꯌꯥꯝ ꯋꯥꯈ꯭ꯔꯦ
ꯑꯗꯨꯗꯤ ꯅꯪ ꯃꯍꯤꯒꯨꯝꯕ ꯊꯛꯄ ꯌꯥꯕ ꯏꯁꯤꯡꯒꯨꯝꯕ ꯑꯗꯒꯤ ꯏꯁꯤꯡ ꯕꯣꯇꯜꯗ ꯆꯝꯄ꯭ꯔꯥꯒꯨꯝꯕ ꯁꯨꯖꯜꯂꯒ ꯄꯨꯕꯤꯗꯣ
ꯑꯥ
ꯑꯗꯨꯗꯨ ꯈꯔ ꯄꯨꯔ
ꯏꯁꯤꯡ ꯇꯜꯗꯤ ꯄꯨꯏꯕꯀꯣ ꯑꯩ ꯏꯁꯤꯡ ꯏꯁꯤꯡ ꯆ ꯆꯗꯤ ꯑꯗꯨꯝ ꯄꯨꯔ ꯆꯠꯂꯦ ꯏꯁꯤꯡꯗꯣ ꯍꯟꯗꯛ ꯃꯔꯛꯇꯤ ꯏꯁꯤꯡ ꯈꯔ ꯌꯥꯝ ꯇꯣꯏꯅ ꯊꯛꯑꯦꯅ ꯑꯗꯨꯒ ꯆꯝꯄ꯭ꯔꯥ ꯃꯩ ꯁꯨꯝꯖꯤꯟꯕꯗꯨꯗꯤ ꯄꯨꯗꯦ ꯑꯗꯨꯗꯤ ꯇꯧꯗꯦ
ꯑꯗꯨꯗꯣ ꯇꯧꯋꯣ ꯆꯝꯄ꯭ꯔꯥ ꯃꯍꯤꯅꯦ ꯑꯗꯒꯤ ꯊꯨꯝ ꯈꯤꯇꯪ ꯊꯥꯛꯑꯒ ꯌꯥꯝꯗꯤ ꯊꯥꯛꯇꯕꯤꯗꯣꯀꯣ
ꯎꯝ
ꯑꯗꯨꯒ ꯀꯩꯅꯣ ꯇꯧꯕ ꯎꯝ ꯀꯔꯤ ꯅꯨꯡꯁꯤꯗꯥꯛ ꯍꯥꯏꯕꯗꯣ
ꯎꯝ
ꯑꯗꯨꯗꯣ ꯊꯥꯗꯔꯒꯅꯦ
ꯎꯝ
ꯑꯗꯨꯗꯣ ꯏꯃꯥꯟꯅꯕꯤ ꯊꯛꯑꯦꯕ ꯃꯁꯥꯗꯣ ꯀꯟꯅꯕꯅ
ꯎꯝ ꯍꯥꯎꯕꯕꯨ ꯍꯥꯎꯗꯧ ꯃꯥꯜꯂꯦ
ꯍꯥꯎꯕꯅꯦ ꯁꯦꯡꯀꯤ ꯑꯗꯨꯗꯤ ꯎꯝ ꯉꯁꯤꯗꯤ ꯊꯕꯛ ꯑꯇꯣꯞꯄ ꯆꯠꯇ꯭ꯔꯦ ꯁ꯭ꯀꯨꯜ ꯀꯣꯂꯦꯖ ꯍꯜꯂꯒ
ꯑꯥ ꯆꯠꯇ꯭ꯔꯦ ꯑꯗꯨꯝ ꯌꯨꯝꯗ ꯑꯗꯨꯝ ꯂꯩ ꯀꯔꯤꯝꯇꯧ ꯉꯝꯗꯦꯗ ꯀꯣꯂꯦꯖ ꯍꯜꯂꯛꯄ ꯋꯥꯔꯕꯅꯤ ꯒꯥꯔꯤ ꯊꯣꯡꯉꯕꯅꯤ ꯀꯩꯅꯦ ꯐꯤ ꯆꯥꯕꯗꯩ ꯀꯩꯔꯤ ꯀꯔꯤꯝ ꯉꯝꯗꯦ
ꯎꯝ
ꯗꯨꯛ ꯊꯥꯕ ꯃꯉꯥꯏꯔꯦꯅ ꯉꯝꯃꯤꯁꯦ ꯊꯥꯕꯤꯅꯕ ꯂꯩꯇꯔ ꯑꯗꯨꯁꯨ
ꯎꯝ ꯙꯛ ꯙꯗꯨꯛꯇꯤ ꯁꯥꯗ꯭ꯔꯣ ꯅꯣꯏꯒꯤꯗꯤ
ꯁꯥꯗꯦꯗ ꯑꯈꯣꯏꯕꯣꯛꯇꯤ ꯁꯥꯕꯅꯦ ꯑꯩꯈꯣꯏꯗꯤ ꯁꯥꯗꯦ
ꯑꯣ ꯅꯪꯗꯨ ꯁꯥ ꯍꯥꯏꯇ꯭ꯔꯣ
ꯙꯗꯨꯛ ꯁꯥꯕꯗꯣ ꯄꯣ ꯇꯥ ꯉꯝꯗꯦꯗ ꯃꯣꯏꯒꯤ ꯈꯨꯠꯁꯥꯗꯣ
ꯀꯔꯤꯒꯤ ꯄꯣ ꯇꯥꯗ꯭ꯔꯤꯗ
ꯍꯩꯇꯕꯒꯤ
ꯇꯝꯖꯜꯂꯣ
ꯑꯩꯈꯣꯏꯕꯣꯡꯅ ꯁꯥꯕꯗ ꯑꯗꯨꯝ ꯌꯥꯎꯕꯅꯦ ꯑꯗꯨ ꯏꯈꯨꯕꯧꯅ ꯍꯤꯗꯥꯛ ꯃꯥꯡꯍꯜꯂꯦꯅ ꯉꯥꯡꯉꯤꯕ
ꯑꫭ
ꯀꯌꯥꯝ ꯆꯥꯎꯕ ꯀꯌꯥꯝ ꯆꯥꯎꯕ ꯑꯉꯥꯡꯅꯣ ꯁꯦꯟꯇꯔꯤꯗꯣ
ꯑꯉꯥꯡꯂꯣ ꯑꯉꯥꯡ ꯑꯍꯨꯝ ꯈꯛꯇꯅꯤꯗ ꯀ꯭ꯂꯥꯁ ꯊ꯭ꯔꯤ ꯀꯥꯕ ꯑꯍꯨꯝ ꯊ꯭ꯔꯤ ꯀꯥꯕ ꯑꯅꯤ ꯑꯗꯨꯒ ꯀ꯭ꯂꯥꯁ ꯆꯠꯄ ꯍꯧꯗ꯭ꯔꯤꯕ ꯑꯃꯒ
ꯎꯝ ꯑꯉꯥꯡ ꯌꯥꯝ ꯃꯥꯟꯕꯗꯨꯗ ꯍꯪꯕꯒꯤꯗ
ꯃꯥꯅꯦ ꯑꯉꯥꯡ ꯃꯆꯥ ꯉꯥꯛꯇꯅꯤꯗ ꯑꯉꯥꯡꯅ ꯈꯔ ꯆꯥꯎꯕꯗꯤ ꯐꯪꯗ꯭ꯔꯕ ꯑꯗꯨꯒꯤꯅꯤ ꯑꯗꯣ ꯅꯪꯗꯤ ꯑꯉꯥꯡ ꯁꯦꯝꯒ ꯇꯧ ꯌꯥꯗ꯭ꯔꯣ
ꯑꯁ ꯀꯥꯗꯅ ꯂꯝꯃꯤ ꯑꯉꯥꯡꯗꯨ ꯐꯨꯗꯠꯂꯦ
ꯀꯔꯤꯒꯤ
ꯃꯆꯤꯡ ꯃꯇ ꯈꯪꯗꯦ ꯑꯩ ꯍꯥꯏꯕ ꯏꯜꯂꯛꯇꯕꯁꯦ ꯍꯦꯛꯇ ꯊꯥꯖꯟꯅꯤꯡꯉꯦꯕ ꯑꯉꯥꯡ ꯂꯣꯏꯅꯕ ꯍꯩꯕ ꯋꯥꯠꯄ ꯑꯗꯨꯗꯅꯤ ꯑꯩꯈꯣꯏ ꯏꯃꯥꯆꯧꯕꯤ ꯃꯆꯥ ꯑꯅꯤ ꯂꯥꯏꯔꯤꯛ ꯇꯥꯕꯅ ꯇꯥꯛꯑꯒ ꯑꯉꯥꯡ ꯑꯅꯤꯗꯨꯒꯩꯒ ꯐꯨꯗꯠꯅ ꯂꯩꯔꯝꯗꯅ ꯏꯃꯥꯟꯖꯕꯤꯅ ꯎꯝ ꯍꯣꯏ ꯑꯩꯒ ꯐꯨꯗꯅꯔꯤꯕ ꯃꯕꯥꯏꯁꯦ ꯃꯈꯨꯠꯇ ꯑꯗꯨꯝ ꯍꯟꯕ ꯑꯩꯁꯨ ꯑꯗꯨꯝ ꯑꯗꯨꯝ ꯊꯥꯖꯟꯕ ꯑꯗꯨ ꯐꯨꯗꯅꯔꯤꯕ ꯑꯩꯈꯣꯏꯕꯨ ꯃꯕꯥꯅꯤ ꯃꯃꯤꯆꯪ ꯑꯣꯏꯔꯣ
ꯑꯣ ꯅꯣꯏ ꯑꯗꯥꯏ ꯑꯗꯨꯗꯤ
ꯀꯗꯦꯔꯕ ꯋꯥꯔꯤ ꯈꯨꯁꯥꯟꯅꯁꯦ ꯀꯩꯗꯧ ꯆꯞ ꯃꯥꯟꯅꯔꯒ ꯍꯥꯏꯖꯟꯕ ꯍꯥꯏꯇꯥꯔꯦ
ꯈꯔ ꯃꯥꯟꯅꯖꯕ
ꯑꯁ ꯑꯉꯥꯡꯗꯣ ꯂꯥꯏꯔꯤꯛ ꯇꯥꯛꯑꯣꯅ ꯊꯝꯃꯝꯕ ꯑꯩ ꯃꯅꯥꯛꯇ ꯑꯗꯨꯗꯨꯒ ꯂꯥꯏꯔꯤꯛꯇꯤ ꯇꯥꯛꯇꯕꯤꯗ ꯐꯨꯗꯠꯅꯔ ꯂꯩꯔꯝꯃꯦ ꯗꯕ꯭ꯂꯤꯎ ꯗꯕ꯭ꯂꯤꯎ ꯏ ꯁꯥꯟꯅ ꯂꯩꯔꯝꯃꯦ ꯇꯥꯛ ꯑꯉꯥꯡꯁꯦ ꯂꯥꯏ ꯍꯩꯕ꯭ꯔꯥ ꯂꯣꯏꯔꯅꯤ ꯃꯃꯥꯗꯨꯅ
ꯀꯩꯗꯧꯔꯕ ꯑꯩ ꯇꯥꯍꯧꯗꯔꯦ
ꯏꯁ ꯋꯥꯔꯤꯁꯦ
ꯅꯦꯠꯋꯥꯛ ꯈꯔ ꯅꯨꯡꯉꯥꯏꯇꯕ
ꯀꯥꯏꯗꯝ
ꯎꯨꯏꯔ
ꯑꯥ
ꯀꯩ ꯃꯊꯦꯜ ꯆꯥꯔꯤꯒꯦ ꯉꯁꯤꯗꯤ
ꯁꯧꯒ꯭ꯔꯤ ꯆꯝꯊꯣꯡ ꯑꯃꯒ ꯀꯥ ꯀꯥꯡꯍꯧꯒ ꯊꯥꯡꯖꯤꯡ ꯃꯇꯝꯒ
ꯎꯝ ꯊꯥꯡꯖꯤꯡ ꯃꯦꯇꯥ ꯐꯥꯎꯔꯝꯃꯅꯤ ꯍꯧꯖꯤꯛꯇꯤ
ꯑ ꯍꯥꯎꯏ
ꯈꯪꯗꯦꯅꯦ ꯇꯧꯔꯤꯁꯦ ꯀꯣꯂꯦꯖꯇꯣ ꯑꯩꯅ ꯍꯥꯏꯖꯦ ꯃꯍꯤ ꯃꯅꯥꯏ ꯈꯔ ꯄꯨꯔ ꯄꯨꯔ ꯆꯠꯂꯣ ꯑꯗꯨꯒ ꯊꯥꯛꯑꯣ ꯅꯠꯇ꯭ꯔꯗꯤ ꯅꯪ ꯀꯔꯤꯝ ꯇꯧꯕ ꯉꯝꯃꯣꯏ
ꯍꯣꯏ ꯌꯥꯝ ꯎꯝ
ꯎꯝ ꯀꯥꯗ ꯂꯩꯔꯣ ꯀꯥꯏꯗ ꯂꯩꯅꯣ
ꯑ ꯀꯥꯗ ꯂꯩꯦ
ꯎꯝ ꯇꯨꯝꯃꯤꯔꯛ
ꯑꯥ
ꯑꯩꯁꯨꯣ ꯉꯁꯤꯗꯤ ꯅꯨꯡꯊꯤꯟ ꯐꯖꯅ ꯇꯤꯟꯊꯣꯛꯄꯅꯤ ꯇꯧꯐꯝ ꯈꯪꯗꯅ ꯐꯣꯟꯗꯨ ꯌꯦꯡꯅꯤꯡꯗꯕ ꯃꯤꯠꯁꯦ ꯁꯨꯝ ꯅꯨꯡꯉꯥꯏꯇꯕ ꯐꯣꯟ ꯌꯦꯡꯃꯟꯗꯅꯅ ꯃꯦꯠꯁꯦꯖ ꯍꯧꯇꯣꯔꯦꯕ ꯉꯁꯤꯗꯤ ꯁꯨꯇꯤꯁꯨ ꯑꯣꯏꯕ ꯁꯨꯇꯤꯁꯦ ꯅꯣꯡꯃꯥꯏꯖꯤꯡꯐꯥꯎꯇꯤ ꯂꯩꯔꯅꯤ
ꯑꯩꯈꯣꯏꯁꯨ ꯍꯌꯦꯡꯒ ꯍꯥꯡꯆꯤꯠꯀ ꯁꯨꯇꯤꯅꯤ ꯅꯣꯡꯃꯥꯏꯖꯤꯡꯒꯤ ꯃꯁꯥ ꯁꯨꯇꯤꯒ ꯁꯦꯀꯦꯟ ꯁꯇꯔꯗꯦ ꯁꯨꯇꯤꯒ
ꯆꯦꯀꯦ ꯁꯇꯥꯔꯗꯗꯤ ꯁꯨꯇꯤ ꯊꯥꯕꯅꯦ ꯑꯗꯨꯝ
ꯑꯥꯎ ꯐꯣꯔꯠ ꯁꯦꯇꯔꯗꯦꯁꯦ ꯊꯥ ꯍꯥꯏꯌꯦ
ꯑꯦ ꯑꯗꯨꯗꯤ ꯑꯩ ꯇꯥꯗ꯭ꯔꯤ ꯑꯨꯇ
ꯐꯣꯔꯠ ꯁꯦꯀꯦꯟ ꯁꯇꯔꯗꯦꯒ ꯐꯣꯔꯠ ꯁꯇꯔꯗꯦꯒ ꯍꯥꯏ
ꯑꯣ ꯑꯩ ꯐꯣꯔꯠꯀꯤꯗꯤ ꯑꯩ ꯉꯁꯤꯅ ꯑꯍꯥꯟꯕꯅꯤ ꯇꯥꯔꯤꯁꯦ ꯅꯍꯥꯟꯈꯩ ꯀꯥꯏꯗ ꯂꯩꯔꯨꯔꯦ ꯑꯗꯨꯗꯤ ꯊꯥꯔꯝꯒꯅꯤ
ꯑꯁ ꯊꯥꯔꯝꯗ꯭ꯔꯗꯤ ꯑꯩꯅ ꯍꯔꯥꯎꯔꯨꯔꯤꯁꯤꯒ
ꯅꯪ ꯀꯩꯗꯧꯒꯦ ꯈꯜꯂꯤꯅꯣ
ꯅꯠꯇꯦꯗ ꯁꯨꯇꯤ ꯂꯩꯔꯗꯤ ꯅꯨꯡꯉꯥꯏꯗꯅ
ꯀꯣꯏꯕ ꯆꯠꯀꯦ ꯀꯥꯏ ꯈꯟꯕ ꯃꯥꯔꯦ
ꯑꯁ ꯈꯟꯗꯦꯗ ꯑꯗꯨꯒꯨꯝꯕꯩꯗꯤ ꯄꯥꯕꯨꯡ ꯒꯥꯟꯙꯤꯗꯣ ꯍꯟꯗꯛꯇꯤ ꯈꯔ ꯋꯥꯠꯂꯦ ꯑꯗꯨ ꯑ ꯑꯗꯨꯗꯤ ꯑꯗꯨ
ꯎꯝ
ꯅꯪ ꯐꯤꯒꯨꯝꯕ ꯁꯥꯕ꯭ꯔꯣ
ꯇꯥ ꯗ꯭ꯔꯕꯣ
ꯇꯗ꯭ꯔꯣꯕꯣ
ꯅꯪꯥꯡꯉ
ꯅꯪꯉꯥꯡꯉꯗꯣ ꯑꯝꯇ ꯇꯥꯏꯗ꯭ꯔꯦ ꯑꯩꯗꯤ ꯇꯥꯏꯌꯦꯦ
ꯑꯣ ꯇꯥꯏ ꯇꯥꯏ ꯇꯥꯔꯦ ꯇꯥꯔꯦ
ꯀꯣꯂꯦꯖ ꯀꯥꯕꯅꯤꯅ ꯐꯤꯗꯣ ꯁꯥꯥ ꯉꯝꯗꯦꯅ
ꯉꯝꯃꯣꯏ ꯑꯗꯨꯕꯨꯗꯤ ꯁꯨꯇꯤꯒꯨꯝꯕ ꯂꯩꯀꯥꯟꯗ ꯑꯣꯏ ꯁꯥ ꯅꯪꯒꯤ ꯅꯍꯥꯟꯃꯨꯛ ꯁꯥꯍꯧꯕ ꯐꯤꯗꯨ ꯂꯣꯏꯒꯕꯣ
ꯂꯣꯏꯗ꯭ꯔꯤ ꯑꯗꯨ ꯑꯗꯨꯝ ꯁꯥꯔꯦ
ꯐꯤ ꯀꯌꯥ ꯐꯪꯒꯔꯒꯦ ꯅꯪ
ꯍꯥꯥ
ꯐꯤ ꯀꯌꯥ ꯐꯪꯈ꯭ꯔꯒꯦꯕ
ꯐꯤ ꯃꯁꯤꯡ ꯗꯥꯏꯔꯦꯛꯇꯤ ꯈꯪꯗꯦ ꯑꯗꯣ ꯈꯔꯗꯤ ꯑꯗꯨꯝ ꯂꯩꯔꯤ ꯃꯥꯜꯂꯤꯦ ꯃꯀꯣꯟꯁꯦ ꯌꯥꯝ ꯆꯥꯎꯋꯦ
ꯎꯝ
ꯐꯤ ꯊꯤꯟꯕꯗꯣ ꯑꯩꯈꯣꯏ ꯃꯥꯅ ꯑꯗꯨꯝ ꯆꯠꯄ ꯑꯗꯨꯗꯨꯅ ꯃꯣꯏꯒꯤ ꯆꯦ ꯄꯥꯟꯅꯕꯗꯣ ꯃꯣꯕꯥꯏꯜ ꯏꯅꯦ ꯍꯂꯦꯟꯒ ꯈꯨꯃꯥꯡ ꯑꯗꯨꯝ ꯄꯥꯟꯅꯔꯕꯅꯤꯅ
ꯈꯔ ꯇꯥꯡꯕ ꯑꯣꯏꯅ ꯁꯥꯔꯕ ꯃꯨꯀꯥꯒꯨꯝꯕ ꯄꯩꯁꯥ ꯈꯔ ꯐꯪꯅꯕ
ꯀꯥꯏꯔꯣꯏ ꯃꯨꯀꯥ ꯁꯥꯔꯗꯤ ꯁꯔꯦꯅꯤꯅ
ꯀꯔꯤꯒꯤ
ꯂꯪꯗꯣ ꯃꯌꯨꯡꯁꯨ ꯃꯐꯦꯟꯁꯨ ꯃꯨꯀꯥ ꯑꯣꯏꯔꯛꯇꯣꯏꯅꯤꯅ ꯋꯥꯗꯣꯏꯅꯦ ꯑꯗꯨꯅ ꯍꯦꯟꯅ ꯑꯁꯤꯗꯤ ꯃꯨꯀꯥ ꯐꯦꯟꯕꯤꯅꯤꯅ ꯑꯁꯤꯅꯕꯨꯗꯤ ꯑꯥ ꯁꯤꯁꯨ ꯃꯨꯀꯥꯗꯤ ꯐꯦꯜꯂꯤꯅꯦꯕ
ꯎꯝ
ꯑꯗꯣ ꯑꯃꯗꯨꯗꯤ ꯃꯌꯨꯡꯁꯨ ꯃꯐꯦꯟꯁꯨ ꯃꯨꯀꯥ ꯑꯣꯏꯔꯛꯇꯣꯏꯅꯤꯅ ꯂꯪꯒ ꯇꯠꯂꯗꯤ ꯑꯁ ꯂꯪ ꯌꯥꯝ ꯀꯨꯞꯄꯅꯦ ꯃꯨꯀꯥꯗꯣ
ꯎꯝ
ꯑꯗꯨꯅ ꯑꯁꯥꯕꯗ ꯌꯥꯝ ꯋꯥꯏꯑꯦꯕ
ꯈꯪꯗꯦꯉꯣ ꯅꯣꯛꯅꯤꯡꯉꯦ ꯇꯨꯏꯁꯟ ꯇꯧꯔꯤ ꯀꯥꯟꯁꯤꯗ ꯇꯤꯟ ꯅꯣꯛꯅꯤꯡꯕ ꯇꯤꯟ ꯃꯆꯥ ꯑꯃ ꯍꯦꯛ ꯍꯦꯛ ꯊꯣꯛꯂꯛꯏꯌꯦ
ꯃꯤꯔꯥꯡꯗꯧꯅ ꯇꯧꯕ ꯑꯃ
ꯑꯥ
ꯃꯔꯛ ꯃꯔꯛꯇ ꯑꯃꯨꯛ ꯑꯃꯨꯛ ꯍꯥꯠꯇꯣꯛꯄꯅꯦ ꯐꯥꯔꯒ ꯑꯩꯗꯤ ꯀꯤꯖꯗꯅ ꯍꯥꯥ
ꯀꯥꯡ ꯀꯣꯏꯕ ꯆꯠꯇꯣꯏꯔꯣ
ꯀꯥꯡꯖꯦ ꯀꯥꯡꯖꯦ ꯑꯩꯗꯤ ꯄꯥꯛꯅ ꯀꯣꯏꯕ ꯆꯠꯇꯦ ꯊꯥꯏꯅꯗꯤ ꯕꯣꯔꯥ ꯆꯥꯕ ꯑꯗꯨꯝ ꯆꯠꯂꯦꯕꯀꯣ
ꯎꯝ
ꯑꯗꯨꯖꯨ ꯑꯈꯣꯏ ꯑꯗꯨꯝ ꯑꯈꯣꯏ ꯂꯩꯀꯥꯏꯗ ꯑꯗꯨꯝ
ꯑꯈꯣꯏ ꯏꯃꯥꯟꯅꯕꯤꯅ ꯀꯥꯡꯗ ꯂꯥꯏ ꯈꯨꯔꯨꯝꯃꯨꯖꯦꯌꯦ ꯑꯩꯅ ꯎꯝ ꯇꯥꯝꯃꯅꯤꯍꯥꯔ ꯂꯩꯇꯦꯅꯦ ꯏꯕꯦꯝꯃ ꯏꯊꯟꯗ ꯆꯠꯄ ꯌꯥꯕꯑꯣꯏꯗꯤ ꯐꯕ ꯍꯥꯏꯕ
ꯆꯠꯄ ꯍꯥꯏꯖꯦ ꯄꯩꯁꯥꯅꯤꯗꯅ
ꯍꯣꯏ ꯑꯗꯨꯅꯦ ꯍꯥꯏꯖꯦ ꯍꯥꯏꯕ ꯋꯥꯅꯤ ꯃꯣꯏꯅ ꯒꯥꯔꯤ ꯄꯨꯊꯣꯛꯑꯁꯨ ꯊꯥꯎ ꯍꯥꯟꯗꯕꯗꯤ ꯅꯨꯡꯉꯥꯏꯔꯣꯏ
ꯃꯥꯅꯦ ꯑꯗꯨ ꯈꯠꯇꯁꯨ ꯌꯥꯔꯣꯏꯗꯣ ꯊꯥꯎꯖꯨ ꯍꯥꯟꯅꯤ ꯑꯗꯒꯤ ꯑꯥ ꯑꯆꯥꯄꯣꯠꯁꯨ ꯑꯃꯨꯛ ꯆꯥꯔꯛꯀꯅꯤ ꯅꯠꯇ꯭ꯔꯥ
ꯎꯝ ꯇꯣꯂꯣꯞ ꯆꯥꯕꯩ ꯃꯆꯥ ꯃꯁꯨ ꯑꯣꯏꯔꯗꯤ ꯈꯖꯨ ꯐꯥꯗꯧꯕ
ꯎꯝ ꯇꯣꯂꯣꯞ ꯆꯥꯔꯝꯗ꯭ꯔꯦ
ꯎꯝ ꯍꯟꯇꯛꯇꯤ ꯐꯖꯅ ꯂꯣꯡꯉꯦ ꯑꯈꯣꯏ ꯏꯃꯨꯡ ꯈꯣꯏꯕꯂꯥꯏꯒꯤꯁꯨ ꯇꯧꯔꯛꯇꯅ
ꯎꯝ ꯂꯣꯡꯉꯅꯣ ꯂꯣꯡꯉꯅꯤ
ꯃꯥꯏꯖꯨ ꯅꯣꯡꯗ
ꯀꯔꯤ
ꯅꯣꯡꯃꯗ ꯕꯔꯥꯗꯣ ꯃꯥꯏ ꯏꯁꯇꯟꯗ ꯂꯩꯔꯒ ꯄ꯭ꯔꯦꯛꯇꯤꯁ ꯇꯧꯕ ꯃꯣꯏꯒꯤ ꯀꯩꯅꯣ ꯇꯧꯐꯝꯗꯨꯐꯥꯎ ꯆꯠꯄꯗ ꯕꯔꯥꯗꯨ ꯆꯥꯎꯋꯦꯕ
ꯑꯣ
ꯑꯗꯨꯅ ꯑꯩꯈꯣꯏꯕꯥꯅꯤꯒꯤ ꯍꯨꯜꯂꯛꯄꯅꯤꯅꯦ ꯎ
ꯑꯣ ꯍꯣꯏ ꯇꯧꯒꯗꯕꯅꯤ ꯋꯥꯔꯁꯨ ꯋꯥꯅ ꯍꯌꯦꯡ ꯃꯍꯩ ꯆꯥꯅꯕ ꯍꯣ ꯑꯗꯣ ꯑꯩꯗꯣ ꯇꯨꯏꯁꯟꯗ ꯂꯣꯏꯁꯟꯒꯤꯒꯦꯕꯀꯣ
ꯍꯣꯏ
ꯀꯣꯟꯅ ꯑꯃꯨꯛ ꯁꯥꯟꯅꯔꯁꯦ
ꯍꯣꯏ
ꯎꯝ ꯊꯝꯃꯦ ꯊꯝꯃꯦ